ꯍꯜꯂꯣ
ꯑꯧ ꯆꯛꯆꯥꯔꯕꯣ ꯑꯧ
ꯀꯩꯗꯧꯔꯤꯅꯣ
ꯀꯩꯁꯨ ꯇꯧꯗꯦꯗ ꯐꯝꯔꯒ ꯂꯩꯕ
ꯑꯁ ꯑꯩ ꯆꯥꯛꯆꯥꯔꯕꯣ
ꯆꯥꯛ ꯆꯥꯔꯦ
ꯀꯔꯤ ꯃꯊꯦꯜꯅꯣ
ꯃꯥꯏꯔꯦꯟ
ꯅꯪ ꯉꯁꯛ ꯉꯔꯥꯡ ꯀꯩꯅꯣ ꯍꯥꯏꯗꯨꯗꯤ ꯉꯔꯥꯡ ꯑꯌꯨꯛ ꯉꯟꯇꯥ ꯆꯠꯂꯒ ꯃꯁꯨꯝꯔꯨꯝ ꯊꯤꯕ ꯆꯠꯀꯅꯤ ꯍꯥꯏꯕꯗꯨ ꯆꯠꯇ꯭ꯔꯕꯣ
ꯆꯠꯇ꯭ꯔꯦꯗ ꯃꯤ ꯃꯌꯥꯝ ꯆꯠꯂꯨꯕꯒꯤ ꯆꯠꯇ꯭ꯔꯦ
ꯑꯗꯨꯗꯤ ꯃꯤ ꯃꯌꯥꯝ ꯆꯠꯂꯗꯤ ꯂꯩꯔꯔꯣꯏꯕ
ꯍꯣꯏ ꯋꯥꯅꯉꯥꯏ ꯐꯪꯉꯔꯣꯏꯕ
ꯑꯣ ꯃꯤ ꯌꯥꯝꯅ ꯊꯤꯅꯕ꯭ꯔꯣ ꯑꯗꯨꯒꯨꯝꯕ ꯃꯨꯁꯔꯨꯝꯗꯣ ꯌꯥꯝꯅ ꯂꯩꯕ
ꯍꯣꯏ ꯊꯤꯅꯩꯌꯦ ꯑꯌꯨꯛ ꯉꯟꯇꯥ ꯆꯠꯄ ꯃꯤ ꯑꯗꯨꯗꯣ ꯑꯗꯨꯒꯤ ꯑꯩꯗꯤ ꯆꯥꯛꯁꯨ ꯊꯣꯡꯕꯒꯤ
ꯌꯥꯝ ꯊꯨꯅ ꯀꯩꯅꯣ ꯍꯧ ꯍꯧꯕ꯭ꯔꯕ
ꯑꯗꯨꯝ ꯎꯝ ꯅꯨꯃꯤꯠ ꯑꯅꯤ ꯑꯍꯨꯝ ꯂꯩꯔꯗꯤ ꯑꯗꯨꯝ ꯍꯧꯋꯦ
ꯂꯩꯕꯥꯛꯇꯒꯤ ꯍꯧꯕ꯭ꯔꯥ ꯅꯠꯇ꯭ꯔꯒꯅ ꯎꯗꯒꯤ ꯍꯧꯕ꯭ꯔꯥ
ꯂꯩꯕꯥꯛꯇꯒꯤ
ꯑꯣ ꯑꯗꯨꯗꯤ ꯑꯩꯈꯣꯏꯔꯣꯝꯗ ꯑꯝꯐꯥꯎ ꯂꯩꯔꯝꯃꯔꯣꯏ ꯇꯣꯉꯥꯟꯕ ꯖꯥꯠꯅꯤꯅꯦ
ꯎꯝ
ꯑꯩꯈꯣꯏ ꯈꯨꯟꯗ ꯂꯩꯕꯗꯨꯅ ꯈꯔ ꯑꯥ ꯋꯥꯏꯠ ꯀꯨꯝꯕꯀꯣ ꯋꯥꯏꯠ ꯀꯂꯔꯒꯨꯝꯕ
ꯑꯥ
ꯌꯥꯝ ꯁꯥꯡ ꯁꯥꯡꯅ ꯂꯩꯕꯗꯣ ꯑꯗꯨꯒꯨꯝꯕꯅ ꯌꯥꯝꯃꯤ
ꯑꯗꯨꯁꯨ ꯂꯩꯌꯦ ꯑꯗꯨ ꯍꯧꯖꯤꯛ ꯃꯇꯝ ꯍꯦꯟꯒ꯭ꯔꯦ ꯑꯗꯨ
ꯍꯦꯜꯂꯕꯣ
ꯎꯝ
ꯑꯣ ꯑꯣ ꯑꯗꯨꯁꯨ ꯍꯥꯎꯋꯦꯀꯣ ꯊꯥꯎ ꯀꯩꯅꯣ ꯊꯨꯝ
ꯍꯣꯏ ꯍꯥꯎꯋꯦ
ꯀꯥꯡꯍꯧꯒꯨꯝꯕ ꯆꯥꯔꯁꯨ ꯎꯝ ꯀꯥꯡꯉꯧꯒꯨꯝꯕ ꯆꯥꯕ ꯌꯦꯟꯒꯁꯨ ꯃꯥꯜꯂꯦ
ꯎꯝ
ꯃꯥꯒꯤ ꯇꯦꯁꯇꯣ
ꯀꯔꯤ ꯑꯃ ꯍꯥꯏꯕꯅꯤꯅꯦ ꯑꯗꯣ
ꯑꯩꯗꯤ ꯈꯪꯗꯦ ꯃꯃꯤꯡ ꯈꯪꯗꯦ ꯑꯗꯨ ꯃꯃꯤꯡꯗꯨ ꯀꯥꯎꯔꯦ
ꯎꯝ ꯎꯝ ꯀꯔꯤ ꯀꯥꯎꯈ꯭ꯔꯦ
ꯍꯥꯟꯅ ꯑꯩꯁꯨ ꯑꯗꯨꯝ ꯊꯤꯔꯝꯕꯅꯦ ꯀꯥꯎꯈ꯭ꯔꯦ ꯑꯩ ꯈꯨꯟ ꯂꯩꯔꯀꯥꯟꯗ
ꯎꯝ ꯑꯗꯨꯁꯨ ꯃꯈꯟ ꯃꯈꯟꯁꯦ ꯑꯅꯤ ꯑꯣꯏꯕ ꯃꯥꯜꯂꯤꯀꯣ
ꯈꯪꯗꯦꯅꯦ
ꯑꯅꯤ ꯑꯣꯏꯕ ꯃꯥꯜꯂꯦ ꯑꯗꯨ
ꯃꯆꯥ ꯃꯆꯥꯁꯨ ꯂꯩꯕ ꯈꯔ ꯆꯥꯎꯕꯁꯨ ꯑꯗꯨꯝ ꯂꯩꯕꯅꯤ
ꯎꯝ ꯃꯥꯅꯦ
ꯅꯪ ꯎꯝ ꯆꯥꯛ ꯆꯥꯔꯕꯣ
ꯎꯝ ꯊꯦꯡꯉꯤꯅꯦ
ꯀꯩꯅꯣ ꯃꯥ ꯃꯥꯒꯤ ꯗ꯭ꯌꯨꯇꯤꯗꯒꯤ ꯑꯍ ꯉꯥ ꯃꯥ ꯑꯁ ꯉꯁꯤ ꯁꯨꯇꯤ ꯑꯣꯏꯕ ꯑꯩꯅ ꯆꯥꯛ ꯆꯥꯁꯦ ꯂꯥꯛꯑꯣ ꯅꯍꯥꯛ ꯀꯧꯕꯅꯦ
ꯑꯩꯈꯣꯏ ꯉꯟꯇꯥ ꯆꯥꯊꯣꯛꯑꯦ ꯉꯁꯥꯏ ꯄꯨꯡ ꯑꯩꯠ ꯊꯥꯔꯇꯤ ꯑꯗꯨꯋꯥꯏꯗ
ꯑꯣ ꯊꯕꯛ ꯌꯥꯝꯕꯖꯥꯠꯅꯤꯅꯦ ꯅꯪꯗꯤ ꯌꯥꯝ ꯕ꯭ꯌꯨꯖꯤ ꯑꯣꯏꯌꯦ
ꯍꯨꯝ ꯍꯣꯏ ꯏꯪꯈꯣꯜ ꯑꯗꯨꯝ ꯁꯨꯕꯀꯣ ꯅꯣꯡꯁꯥꯗ꯭ꯔꯤꯉꯩꯗ ꯏꯪꯈꯣꯜ ꯁꯨꯕ
ꯃꯥꯅꯦ ꯊꯕꯛ ꯌꯥꯝ ꯐꯕꯖꯥꯠꯅꯤꯀꯣ
ꯐꯥꯗꯕ ꯌꯥꯗꯦ
ꯐꯗꯕ ꯌꯥꯗꯦ ꯅꯪꯒꯤ ꯏꯪꯈꯣꯜꯗꯨ ꯀꯔꯤ ꯀꯔꯤ ꯀꯔꯤ ꯀꯔꯤ ꯊꯥꯔꯦ ꯊꯥꯕ ꯍꯧꯔꯕꯣ ꯁꯥꯠꯂꯕꯣ
ꯀꯣꯕꯤ ꯍꯋꯥꯏꯒꯨꯝꯕ ꯍꯥꯏꯌꯦ ꯫ ꯈꯥꯃꯦꯟ ꯈꯥꯃꯦꯟ ꯄ꯭ꯔꯣꯄꯔ ꯑꯣꯏꯔꯒ ꯁꯥꯡꯕꯗꯣ꯫ ꯇꯨꯒꯨꯝꯕ ꯫
ꯀꯩꯅꯣꯗꯤ ꯊꯥꯗꯕ꯭ꯔꯣ ꯀꯩꯅꯣ ꯃꯥꯏꯔꯦꯟ ꯃꯆꯥ ꯃꯆꯥꯒꯨꯝꯕꯗꯨ ꯊꯥꯗꯕ꯭ꯔꯣ꯫
ꯃꯥꯏꯔꯦꯟꯗꯣ ꯕ꯭ꯂꯣꯛꯀꯤ ꯑꯣꯏꯅ ꯊꯥꯏꯌꯦ ꯆꯤꯡꯒꯤꯗꯤ ꯊꯥꯗꯦ꯫ ꯁꯤꯗꯗꯤ ꯊꯧꯔꯤꯗꯣ ꯆꯞꯐꯝ ꯂꯩꯇꯕꯀꯣ ꯑꯗꯨꯒꯤ ꯫
ꯕ꯭ꯂꯣꯛꯀꯤ ꯍꯥꯏꯔꯗꯤ ꯑꯆꯧꯕꯗꯨ ꯑꯣꯏꯗꯣꯏꯔꯥ ꯃꯆꯥꯗꯨ ꯑꯣꯏꯗꯣꯏꯔꯥ꯫
ꯃꯆꯥꯗꯣ ꯄꯤꯇ꯭ꯔꯨꯛ ꯄꯨꯇ꯭ꯔꯨꯛ ꯄꯤꯛꯕꯗꯣ꯫ ꯍꯣꯏ ꯑꯗꯨ ꯉꯁꯤꯁꯨ ꯆꯥꯔꯤꯅꯦ ꯑꯗꯨꯅ꯫
ꯑꯆꯥꯎꯕꯗꯨ ꯫ ꯆꯤꯡꯒꯤ ꯅꯠꯇꯕ ꯕ꯭ꯂꯣꯛꯀꯤ ꯑꯆꯥꯎꯕꯁꯨ ꯍꯥꯎꯕꯁꯨ ꯂꯩꯕꯅꯦ꯫ ꯃꯥꯒꯤ ꯃꯁꯛꯇꯣ꯫ ꯇꯣꯉꯥꯟ ꯇꯣꯉꯥꯟ ꯍꯥꯎꯕꯁꯨ ꯂꯩ ꯍꯥꯎꯇꯕꯁꯨ ꯂꯩꯌꯦꯕ ꯕ꯭ꯂꯣꯛꯀꯤꯁꯨ꯫
ꯎꯝ ꯑꯩꯈꯣꯏ ꯆꯤꯡꯒꯤꯗꯤꯀꯣ ꯌꯥꯝ ꯆꯥꯎꯅ ꯄꯥꯜꯂꯒ꯫ ꯀꯣ ꯌꯥꯝ ꯍꯥꯎꯕ ꯑꯣꯏꯌꯦꯕꯀꯣ ꯑꯌꯥꯝꯕꯁꯦ꯫ ꯑꯩꯅ ꯑꯁꯤꯗ ꯕꯖꯥꯔꯗ ꯂꯩꯔꯨꯕꯁꯤꯡꯖꯦ ꯑꯌꯥꯝꯕꯅ ꯆꯝꯐꯨꯠ ꯑꯣꯏꯔꯁꯨ ꯆꯥꯕ ꯍꯥꯎꯕ ꯏꯟꯖꯥꯡ ꯑꯣꯏꯅ ꯊꯣꯡꯉꯁꯨ ꯍꯥꯎꯕ
ꯎꯝ ꯆꯤꯡꯒꯤꯁꯨ ꯍꯥꯎꯕꯁꯨ ꯂꯩꯌꯦ꯫
ꯎꯝ
ꯃꯥꯒꯤ ꯃꯁꯛꯇꯣ ꯇꯣꯉꯥꯟ ꯇꯣꯉꯥꯟ ꯂꯩꯌꯦꯕ ꯍꯥꯎꯕꯒꯤ꯫ ꯁꯨ ꯂꯩꯌꯦ ꯍꯥꯎꯇꯕ ꯏꯅꯥꯟ ꯅꯥꯜꯂꯒꯗꯤ ꯍꯥꯎꯇꯝꯅꯦꯕ꯫
ꯑꯣ ꯑꯩꯒꯤꯁꯨ ꯈꯜꯂꯤꯅꯦ ꯃꯆꯥ ꯃꯆꯥ ꯃꯆꯥ ꯃꯆꯥꯒꯤꯗꯣ ꯕꯖꯥꯔꯗꯒꯤ ꯀꯩꯅꯣ꯫ ꯃꯥꯒꯤ ꯁꯤꯠꯇꯨ ꯂꯧꯔꯒ꯫
ꯎꯝ
ꯊꯥꯍꯟꯁꯤꯔꯥꯅ ꯈꯜꯂꯤꯕꯅꯤ ꯅꯦꯛꯁ ꯏꯌꯔꯗꯤ ꯫
ꯂꯩꯕꯅꯦ ꯕ ꯀꯩꯅꯣ ꯃꯥꯒꯤ ꯀꯗꯤ ꯍꯥꯏꯁꯦꯔꯥ ꯀꯔꯤ ꯀꯔꯤ ꯃꯔꯨ ꯌꯣꯟꯐꯝꯗ ꯀꯣ
ꯎꯝ
ꯍꯪꯉꯣ ꯑꯗꯨꯝ꯫
ꯇꯥꯡ ꯇꯥꯡꯕꯖꯥꯠꯅꯤꯀꯣ꯫
ꯇꯥꯡꯉꯦ ꯆꯣꯏꯅ ꯂꯧꯔꯗꯤ ꯃꯔꯨꯁꯦ ꯅꯨꯄꯥ ꯇꯔꯥꯒꯤ ꯑꯍꯨꯝꯒꯨꯝꯕ ꯉꯛꯇꯅꯤ
ꯑꯁ ꯇꯥꯡꯉꯦꯍꯩ
ꯇꯥꯡꯕꯅꯦ꯫
ꯏꯃꯥꯏ ꯄꯦꯝꯃꯥ ꯫
ꯄꯦꯀꯦꯠꯇ ꯆꯅꯤ ꯍꯦꯜꯂꯦꯕ꯫
ꯃꯔꯨꯗꯤ ꯀꯌꯥꯃꯨꯛ ꯂꯩ ꯇꯥ ꯎꯝ
ꯃꯔꯨꯗꯤ ꯄꯥꯗꯦꯗ ꯑꯩꯗꯤ ꯄꯦꯛꯀꯦꯠ ꯃꯅꯨꯡꯗ ꯀꯌꯥꯔꯥ
ꯎꯝ ꯄꯥꯟꯗꯤ ꯄꯥꯟꯕ꯭ꯔꯣ ꯑꯗꯨꯝ꯫
ꯎꯝ ꯄꯥꯜꯂꯦ꯫
ꯎꯝ
ꯅꯥꯟꯁꯨ ꯑꯥ ꯂꯣꯏꯔꯛꯄ ꯍꯣ꯭ꯔꯤꯗ
ꯑꯗꯨꯅꯦ ꯑꯗꯨꯅ ꯑꯗꯨ ꯑꯗꯨ ꯊꯥꯅꯤꯡꯉꯦ ꯑꯗꯨꯒ ꯊꯕꯤ ꯃꯆꯥ ꯃꯆꯥꯗꯣ
ꯎꯝ ꯍꯧꯖꯤꯛꯇꯤ ꯊꯥꯕ ꯌꯥꯔꯔꯣꯏꯌꯦ
ꯑꯗꯨꯁꯨ ꯊꯥꯔꯁꯤꯔꯥ ꯅꯦꯛꯁꯌꯔꯒꯤꯅꯦꯗ ꯑꯩꯅ
ꯎꯝ ꯗꯤꯁꯦꯝꯕꯔ ꯑꯗꯨꯋꯥꯏꯗ ꯎꯝ ꯌꯥꯝ ꯀꯨꯏꯅꯤ
ꯏꯪꯈꯣꯜ ꯇꯧꯕꯁꯦ ꯌꯥꯝꯅ ꯊꯕꯛ ꯐꯥ ꯏꯪꯈꯣꯜꯒꯨꯝꯕ ꯇꯧꯕꯁꯦ ꯑꯩ ꯌꯥꯝꯅ ꯇꯟꯗꯕ ꯃꯤꯅ ꯇꯧꯕꯅꯦꯗ
ꯎꯝ
ꯇꯟꯕ ꯃꯤꯅꯗꯤ ꯇꯧꯕ ꯌꯥꯔꯣꯏꯗ
ꯈꯪꯗꯦ ꯉꯝꯅꯕ ꯑꯗꯨꯝ ꯇꯧꯈ꯭ꯔꯦ ꯇꯜꯂꯗꯤ ꯆꯥꯕ ꯐꯪꯗ꯭ꯔꯦꯗꯅ ꯂꯩꯔꯒ ꯄꯩꯁꯥ ꯄꯥꯏꯔꯗꯤ ꯑꯗꯨꯝ ꯕꯖꯥꯔꯗ ꯂꯩꯔꯒ ꯆꯥꯔꯦꯗꯅ ꯑꯩꯈꯣꯏꯗꯤ ꯂꯩꯅꯉꯥꯏ ꯂꯩꯇꯕꯒꯤ ꯑꯗꯨꯝ
ꯅꯪꯗꯤ ꯑꯝ ꯑꯝꯐꯥꯎ ꯂꯩ ꯂꯧꯗ꯭ꯔꯦ ꯕꯖꯥꯔꯗꯒꯤ ꯑꯃꯨꯛꯐꯥꯎ ꯂꯧꯗ꯭ꯔꯦ ꯏꯟꯖꯥꯡ ꯅꯥꯄꯤꯒꯨꯝꯕꯗꯤ
ꯕꯖꯥꯔꯗꯗꯤ ꯑꯂꯨ ꯇꯤꯜꯍꯧ ꯆꯅꯝꯒꯨꯝꯕ ꯊꯥꯎꯒꯨꯝꯕ
ꯇꯤꯜꯍꯧꯁꯨ ꯊꯥꯎ ꯀꯩꯅꯣ
ꯑꯥ ꯊꯥꯅꯤꯡꯗꯦꯗ ꯇꯤꯜꯍꯧꯗꯤ ꯐꯖꯗꯦ ꯀꯩꯅꯣ ꯑꯃ ꯇꯤꯜꯍꯧ ꯃꯥꯟꯕ ꯑꯃꯗꯤ ꯊꯥꯏꯌꯦ ꯀꯔꯤ ꯍꯥꯏꯁꯦꯔꯥ ꯅꯥꯒꯥꯂꯦꯟ ꯇꯤꯜꯍꯧ ꯍꯥꯏꯅ
ꯑꯣ ꯃꯆꯥ ꯃꯆꯥ
ꯑꯧ ꯃꯆꯥ ꯃꯆꯥꯗꯣ
ꯎꯝ ꯑꯍ ꯑꯩꯈꯣꯏꯅ ꯑꯆꯧꯕꯗꯨ ꯄꯥꯝꯕ ꯋꯥꯅꯤ ꯃꯣꯏꯗꯤ ꯀꯦꯃꯤꯀꯦꯜ ꯍꯥꯞꯄꯒ ꯊꯥꯕꯅꯤ ꯊꯥ ꯀꯨꯟꯅ ꯑꯗꯨꯗꯤ ꯐꯠꯇꯕꯅꯤꯗ ꯑꯩꯈꯣꯏꯒꯤ ꯑꯩꯈꯣꯏ ꯏꯪꯈꯣꯜꯗ ꯇꯧꯕꯅ ꯐꯕꯅꯤꯗ
ꯎꯝ ꯃꯤ ꯑꯇꯩꯗꯤ ꯊꯥꯅꯩꯗ ꯑꯩꯗꯤ ꯑꯗꯨ ꯊꯥꯕꯗꯣ ꯖꯒꯥ ꯂꯩꯇꯕꯀꯣ
ꯎꯝ ꯂꯧꯒꯨꯝꯕꯗꯤ ꯇꯧꯗ꯭ꯔꯣ ꯅꯣꯏ
ꯁꯤꯗꯗꯤ ꯇꯧꯗꯦꯗ ꯍꯥꯟꯅ ꯆꯤꯡꯗ ꯂꯩꯔꯀꯥꯟꯗꯗꯤ ꯇꯧꯋꯦ ꯌꯨꯝ ꯂꯩꯔ ꯀꯥꯟꯗ
ꯍꯩꯗꯤ ꯍꯥꯏꯕ꯭ꯔꯣ ꯂꯧ ꯂꯤꯡꯕ ꯈꯣꯠ
ꯑꯥ ꯂꯤꯡ ꯍꯩꯅꯦ
ꯎꯝ ꯍꯥꯏꯕꯅꯤ
ꯍꯩꯇꯕ ꯌꯥꯎꯗꯦꯗ ꯂꯣꯏꯅ ꯍꯩꯌꯦ
ꯏꯁ ꯌꯥꯏꯅꯦ
ꯂꯧꯒꯤ ꯑꯥ ꯂꯧꯒꯤꯗꯤ ꯂꯣꯏꯅ ꯍꯩꯌꯦꯗ
ꯑꯣ ꯍꯩꯒ ꯇꯧꯕꯅꯤ ꯂꯣꯏꯅ ꯍꯩꯕꯅ ꯐꯕꯅꯤꯗ
ꯍꯥꯟꯅꯗꯤ ꯑꯥ ꯈꯨꯟꯗ ꯂꯩꯔꯒꯗꯤ ꯑꯥ ꯐꯗꯤꯒꯣꯝ ꯊꯥꯕꯁꯦ ꯄꯤꯀꯦꯠ ꯑꯃꯗ ꯂꯤꯁꯤꯡ ꯇꯔꯥꯒꯨꯝꯕ ꯑꯗꯨꯝ ꯐꯪꯉꯤ
ꯑꯣ ꯑꯃꯨꯛ ꯌꯣꯟꯕꯁꯦ
ꯎꯝ
ꯑꯁ
ꯑꯃꯨꯛ ꯅꯠꯇꯕ ꯄꯦꯀꯦꯠ ꯑꯃꯗ ꯋꯥꯟ ꯐꯤꯐꯇꯤ ꯄꯤꯌꯦꯕꯀꯣ
ꯎꯝ
ꯑꯗꯨꯗ ꯂꯤꯁꯤꯡ ꯇꯔꯥꯒꯨꯝ ꯈꯟꯅꯔꯗꯤ ꯂꯤꯁꯤꯡ ꯇꯔꯥ ꯇꯔꯥꯃꯥꯊꯣꯏ ꯇꯔꯥꯅꯤꯊꯣꯏꯒꯨꯝꯕ ꯑꯗꯨꯝ ꯐꯪꯉꯤ ꯐꯖꯔꯗꯤ
ꯑꯣ ꯆꯤꯡꯗ ꯊꯥꯕ
ꯍꯣꯏ
ꯑꯁ ꯌꯥꯝ ꯐꯩ ꯀꯩꯅꯣ
ꯃꯔꯛ ꯃꯔꯛ ꯗꯗꯤ ꯑꯗꯨꯝ ꯀꯥꯟꯅꯔꯗꯤꯀꯣ ꯑꯩꯈꯣꯏꯅ ꯐꯣꯏꯗꯕꯤꯗ ꯃꯣꯏ ꯆꯪꯔꯒ ꯑꯗꯨꯝ ꯂꯧ ꯑꯣꯏꯅ ꯂꯩꯔꯒ ꯑꯗꯨꯝ ꯃꯣꯏꯅ ꯑꯗꯨꯝ ꯐꯣꯏꯕꯁꯨ ꯂꯩꯌꯦ
ꯑꯣ ꯍꯣꯜꯁꯦꯜꯗꯩ ꯂꯧꯔꯒ ꯀꯣ
ꯎꯝ
ꯑꯁ ꯌꯥꯝ ꯀꯥꯟꯅꯕ ꯖꯥꯠꯅꯤꯅꯦ ꯑꯗꯨꯗꯤ
ꯍꯣꯏ ꯑꯥꯗ ꯈꯨꯟꯗꯗꯤ ꯑꯗꯨꯃꯥꯏꯅ ꯂꯣꯏ ꯇꯧꯅꯩꯌꯦ ꯑꯩꯗꯣ ꯑꯉꯥꯡ ꯁ꯭ꯀꯨꯟ ꯀꯥꯕꯒꯤꯀꯣ ꯎꯝ
ꯑꯩꯈꯣꯏꯔꯣꯝꯗꯗꯤ ꯏꯁ ꯌꯥꯝꯅ ꯑꯗꯨꯒꯨꯝꯕ ꯏꯪꯒꯣꯜ ꯏꯪꯈꯣꯜꯒꯨꯝꯕ ꯇꯧꯕꯁꯦ
ꯎꯝ
ꯂꯧ ꯌꯥꯝ ꯂꯩꯕꯅꯦꯕꯀꯣ ꯇꯝꯄꯥꯛꯀꯤ ꯄꯥꯝ ꯂꯧ ꯇꯝꯀꯤ ꯑꯗꯨꯒ ꯏꯁꯤꯡꯁꯨ ꯌꯥꯝ ꯐꯕꯅꯦ ꯇꯨꯔꯦꯟꯁꯨ ꯆꯦꯜꯂꯤ ꯆꯦꯜꯂꯤꯕꯅꯦꯕ ꯏꯪꯈꯣꯜ ꯇꯧꯕꯁꯦ ꯀꯌꯥꯝ ꯆꯠꯅꯗꯦꯗ ꯑꯩꯈꯣꯏꯔꯣꯝꯗꯗꯤ ꯇꯧ ꯇꯟꯕꯩꯔ ꯈꯪꯗꯦ ꯂꯧ ꯉꯥꯛꯇ ꯇꯧꯔꯒ ꯂꯩ
ꯕꯖꯥꯔ ꯂꯥꯞꯄ꯭ꯔꯥ ꯌꯣꯟꯅꯕ
ꯕꯖꯥꯔꯁꯦ ꯈꯔ ꯍꯣꯏ ꯂꯥꯞꯄꯕꯨꯗꯤ ꯑꯣꯏꯗꯦ ꯕꯖꯥꯔꯁꯦ ꯌꯥꯝꯅ ꯆꯥꯎꯕ ꯑꯣꯏꯗꯕꯀꯣ
ꯑꯥ ꯑꯩꯈꯣꯏꯗꯤ ꯑꯥ ꯇꯝꯄꯥꯛꯀꯁꯦ ꯑꯩꯈꯣꯏꯔꯣꯝꯁꯦ ꯇ꯭ꯋꯦꯟꯇꯤ ꯇ꯭ꯋꯦꯟꯇꯤ ꯐꯥꯏꯚ ꯀꯤꯂꯣꯃꯤꯇꯔꯃꯨꯛ ꯂꯥꯛꯄꯤꯕ
ꯎꯝ
ꯑꯗꯨꯁꯨ ꯑꯗꯨꯝ ꯄꯣꯠ ꯂꯧꯕ ꯃꯤꯁꯤꯡꯁꯦ ꯑꯗꯨꯝ ꯂꯥꯛꯑꯦꯕ
ꯑꯗꯨ ꯈꯔ ꯅꯛꯄꯒꯤꯅꯦ ꯑꯩꯈꯣꯏꯗꯤ ꯈꯔ ꯕꯖꯥꯔ ꯑꯁꯤ ꯕꯖꯥꯔꯗꯗꯤ ꯌꯥꯝ ꯂꯥꯞꯄꯦꯗꯅ
ꯑꯗꯨ ꯑꯣꯏꯅꯤꯗ
ꯑꯩ ꯃꯨꯟꯅꯥꯕꯅꯤꯗ ꯑꯩꯈꯣꯏꯗꯤ ꯑꯥꯗꯗꯤ ꯈꯨꯟꯗꯗꯤ ꯄꯣꯠꯁꯦ ꯐꯪꯗ꯭ꯔꯀꯥꯟꯗꯗꯤ ꯃꯨꯟꯅꯝꯅꯦ ꯃꯣꯏꯗꯤ ꯂꯧꯕ ꯃꯤ ꯃꯌꯥꯝ ꯂꯥꯛꯄꯗꯣ
ꯅꯠꯇ꯭ꯔꯥ ꯄꯩꯁꯥ ꯇꯥꯝꯕꯁꯦ ꯅꯨꯡꯉꯥꯏꯔꯝꯒꯅꯤ ꯑꯣ ꯑꯗꯨꯗꯤ ꯇꯟꯗ꯭ꯔꯗꯤ ꯑꯗꯨꯝ ꯍꯤꯡꯉꯦ ꯄꯩꯁꯥ ꯄꯥꯏꯔꯦ
ꯍꯣꯏ ꯇꯟꯗ꯭ꯔꯗꯤ ꯑꯗꯨꯝ ꯍꯤꯡꯉꯦ
ꯑꯩꯈꯣꯏ ꯈꯨꯟ ꯃꯤꯗꯤ ꯄꯩꯁꯥ ꯇꯥꯥꯟꯕ ꯌꯥꯝ ꯀꯟꯕꯅꯦꯗ ꯇꯣꯂꯣꯛ ꯆꯥꯗ꯭ꯔꯁꯨ ꯑꯗꯨꯝ ꯉꯝꯕꯅꯦ ꯍꯤꯡꯕ
ꯎꯝ ꯑꯅꯝꯕꯁꯦ ꯑꯗꯨꯃꯥꯏꯅ ꯇꯧꯕꯒꯤꯅꯦ
ꯎꯝ
ꯑꯩꯒꯤ ꯏꯃꯥꯟꯅꯕꯁꯨ ꯑꯃ ꯂꯩꯔꯝꯕꯅꯦ ꯑꯗꯨ ꯃꯥꯁꯨ ꯀꯥꯎ ꯃꯥꯒꯤꯁꯨ ꯅꯝꯕꯔꯁꯨ ꯃꯥꯡꯈ꯭ꯔꯦ ꯀꯔꯤ ꯀꯔꯤ ꯇꯧꯔꯒ ꯂꯩꯕꯖꯥꯠ ꯅꯨꯄꯤ ꯊꯤꯔꯕ ꯖꯥꯠꯂꯥ ꯊꯤꯗꯤ ꯊꯤꯔꯝꯒꯅꯤ ꯃꯥꯁꯦ ꯎꯝꯐ
ꯎꯝ
ꯄꯨꯡ ꯀꯌꯥ ꯇꯨꯝꯒꯦ ꯉꯔꯥꯡ ꯅꯨꯡꯗꯥꯡ
ꯍꯥꯥ
ꯄꯨꯡ ꯀꯌꯥꯗ ꯇꯨꯝꯒꯦ ꯉ꯭ꯔꯥꯡ ꯅꯨꯡꯗꯥꯡꯗꯤ
ꯑꯩꯗꯤ ꯑꯗꯨꯝ ꯇꯨꯝꯒ꯭ꯔꯦꯅ
ꯑꯁ ꯑꯩꯗꯤ ꯕꯣꯜ ꯑꯃꯨꯛ ꯌꯦꯡꯒꯦ ꯇꯧꯔꯒ
ꯎꯝ ꯇꯨꯝꯅꯤꯡꯈ꯭ꯔꯕ ꯉꯔꯥꯡꯉ
ꯑꯗꯨꯝ ꯇꯨꯝꯃꯦ ꯑꯗꯨꯒ ꯑꯌꯨꯛ ꯉꯟꯇꯥ ꯍꯧꯒꯠꯂꯦ ꯍꯧꯒꯠꯂꯒ ꯑꯃꯨꯛꯀ ꯕꯣꯜ ꯌꯦꯡꯉꯦ
ꯎꯝ ꯑꯌꯨꯛ ꯉꯟꯇꯥ ꯍꯧꯒꯠꯂꯒ ꯑꯩꯗꯤ ꯆꯥ ꯁꯦꯝꯕꯤꯔꯒ ꯆꯥꯛ ꯊꯣꯡꯉꯦ ꯊꯦꯡꯅ ꯇꯨꯝꯕꯁꯨ ꯉꯟꯅ ꯍꯧꯒꯠꯄꯅꯦ ꯑꯩꯈꯣꯏꯗꯤ
ꯎꯄꯥꯏ ꯂꯩꯇꯦ ꯅꯨꯄꯤꯅꯤꯅ
ꯑ ꯌꯥꯝ ꯅꯨꯡꯁꯤꯌꯦꯅꯦ
ꯎꯄꯥꯏ ꯂꯩꯇꯦꯕ ꯑꯍꯟ ꯂꯩꯕꯅꯤꯅ ꯃꯣꯏꯒꯤꯗꯃꯛꯁꯨ ꯈꯟꯗꯕ ꯌꯥꯗꯕ
ꯎꯝ